ꯍꯣ ꯍꯜꯂꯣ ꯑꯣ ꯇꯥꯏꯔꯦ ꯇꯥꯏꯔꯁꯤ ꯁꯥꯔ ꯁꯤꯁꯇꯔꯕꯨ ꯆꯥꯛ ꯆꯥꯕꯤ ꯍꯥꯏꯕꯤꯔꯛꯑꯣ ꯍꯥꯏꯕꯤꯔꯛꯑꯣ ꯍꯜꯂꯣ
ꯍꯜꯂꯣ
ꯑꯣ ꯇꯥꯔꯕꯣꯁꯤ ꯁꯥ
ꯑꯥꯎ ꯇꯥꯈꯦ
ꯁꯤꯁꯇꯔꯕꯨ ꯆꯥꯛ ꯆꯥꯕꯤꯔꯕꯣ
ꯎꯝ ꯆꯥꯈ꯭ꯔꯦ ꯐꯃꯨꯡꯗ ꯂꯩꯌꯦꯦ
ꯀꯩ ꯃꯊꯦꯜ ꯆꯥꯔꯒꯦ
ꯑꯦ ꯆꯥꯈ꯭ꯔꯦ ꯍꯥꯏꯕ꯭ꯔ ꯑꯩ ꯆꯥꯗ꯭ꯔꯤ ꯍꯥꯏꯕꯗꯤ ꯍꯥꯏꯕꯒꯤꯅꯦ
ꯑꯣ ꯁꯥꯇꯔꯤ ꯕ ꯑꯣꯀꯦ ꯑꯣꯀꯦ
ꯀꯥꯎꯕ
ꯑꯣ ꯑꯣꯀꯦ ꯁꯤꯁꯇꯔꯁꯦ ꯐꯨꯠ ꯑꯩꯈꯣꯏꯗꯤ ꯁꯥꯛꯂꯣ
ꯑꯣ
ꯑꯩꯈꯣꯏꯗꯤ ꯆꯥꯛ ꯆꯥꯗ꯭ꯔꯤ ꯉ
ꯃ
ꯋꯥꯁꯦ ꯍꯦꯛ ꯑꯃꯅ ꯍꯦꯛ ꯉꯥꯡꯕ ꯍꯧꯔ ꯑꯃꯅ ꯍꯦꯛꯇ ꯉꯥꯡꯁꯤꯟꯕꯤ ꯇꯧ ꯂꯩꯔꯦ
ꯐꯂꯦ
ꯐ
ꯀꯁꯤ ꯆ ꯂꯩ
ꯏ ꯈ ꯑꯣ
ꯌꯥꯔꯕꯣ ꯋꯥ ꯉꯥꯡꯕ ꯌꯥꯔꯕ ꯇꯥꯏ ꯇꯥꯏ
ꯑꯩꯈꯣꯏꯗꯨ ꯆꯥꯟꯗꯦꯜ ꯂꯣꯝꯗꯒꯤ
ꯑꯣ ꯑꯣꯀꯦ ꯑꯣ ꯆꯁꯔꯁꯤꯕꯨ ꯐꯨꯠꯕꯣꯜꯒ ꯌꯦꯡꯕ꯭ꯔꯣ ꯑꯩꯗꯤ ꯀꯩꯅꯣꯅꯦ ꯁꯒꯣꯜꯕꯟꯗꯩꯅꯦ
ꯑꯣ ꯅ ꯋꯥꯔꯜ ꯀꯞ ꯌꯦꯅꯦ
ꯋꯥꯔꯜ ꯀꯞꯁꯦ ꯈꯔ ꯈꯔ ꯌꯦꯡꯉꯦ ꯅꯨꯡꯇꯤꯒꯤꯗꯤ ꯌꯦꯡꯗꯦ ꯐ꯭ꯔꯥꯟꯁꯀꯨꯝꯕ ꯑꯗꯒꯤ ꯄꯣꯔꯇꯨꯒꯜ ꯑꯥꯔꯖꯦꯟꯇꯤꯅꯥ ꯁ꯭ꯄꯦꯟ ꯨꯝ ꯈꯔ ꯌꯦꯉꯦ ꯈ ꯈꯔ ꯅꯨꯡꯉꯥꯏꯕ ꯈꯔ ꯄꯥꯝꯖꯕ ꯀꯟꯇ꯭ꯔꯤ ꯍꯥꯏꯇꯥꯔꯦꯅꯦ
ꯄ ꯇꯕ꯭ꯔꯣ
ꯁꯞꯄꯣꯔꯠꯁꯦ ꯑꯩꯒꯤ ꯑꯣꯏꯅꯕꯨꯗꯤ ꯔꯣꯅꯥꯜꯗꯣ ꯔꯣꯅꯥꯜꯗꯣꯁꯦ ꯌꯥꯝ ꯄꯥꯝꯖꯩꯑꯕ
ꯑ
ꯑ ꯁꯤꯁꯔꯇꯤ
ꯑꯩꯈꯣꯏꯅ ꯃꯦꯁꯤ
ꯑꯣ ꯑꯁ ꯍꯧꯖꯤꯛꯁꯦ ꯀꯅ ꯀꯩꯅꯣꯗꯁꯨ ꯑꯣ ꯑꯩꯁꯨ ꯗꯦꯃꯥꯔꯁꯨ ꯑꯗꯨꯝ ꯄꯥꯝꯃꯦ ꯑꯗꯣ ꯄꯥꯝꯕꯗꯨ ꯁꯞꯄꯣꯔꯠꯄꯨꯗꯤ ꯂꯣꯏ ꯇꯧꯤꯗ꯭ꯔꯥ ꯑꯗꯨ ꯑꯣꯏꯔꯒꯁꯨ ꯃꯌꯥꯝꯗꯨ ꯃꯔꯛꯇ ꯈꯔ ꯍꯦꯟꯅ ꯇꯧꯕ ꯍꯥꯏꯇꯥꯔꯦꯅꯦ ꯑꯗꯨꯗꯤ ꯀꯩꯅꯣ ꯇꯧꯕ ꯔꯣꯅꯥꯇꯣ ꯇꯧꯕ ꯍꯥꯏꯗꯤ ꯁꯨꯝ ꯄꯤꯛꯏꯉꯩꯗꯒꯤ ꯈꯪꯗꯦ ꯔꯣꯅꯥꯥꯜꯗꯨꯁꯨ ꯑꯗꯨꯝ ꯄꯥꯝꯖꯅ ꯂꯥꯛꯑꯦ ꯍꯥꯏꯇꯥꯔꯦ ꯑꯒꯤ
ꯌꯦꯡꯕ ꯅꯣꯏꯁꯨ
ꯌꯦꯡꯉ
ꯊꯦꯡꯅꯁꯨ ꯌꯦꯡꯕ
ꯑꯁ ꯌꯥꯝ ꯊꯤ ꯑꯍꯨꯝ ꯃꯈꯥꯏꯒ ꯑꯗꯨꯒꯨꯝꯅ ꯁꯥꯟꯅꯕꯗꯤ ꯀꯌꯥ ꯌꯦꯡꯗꯦꯗ ꯇꯦꯟ ꯊꯥꯔꯇꯤꯒꯨꯝꯕ ꯁꯥꯟꯅꯔꯛꯄ ꯌꯥꯎꯋꯤꯗꯅ ꯑꯗꯨꯒꯨꯝꯕꯗꯤ ꯌꯦꯡꯉꯦ ꯑꯗꯨ ꯅꯠꯇ꯭ꯔꯒ ꯑꯗꯨ ꯅꯠꯇꯕ ꯑꯇꯣꯞꯄꯗꯗꯤ ꯉꯥꯏ ꯉꯝꯗꯦꯗ ꯑꯗꯨ ꯁꯤꯁꯇꯔ ꯍꯗꯤ ꯑꯗꯨꯝ ꯑꯗꯨꯝ ꯌꯦꯡꯕ꯭ꯔꯣ ꯊꯦꯡꯕꯁꯨ
ꯎꯝ ꯌꯦꯡꯉꯦ ꯑꯩꯈꯣꯏ ꯌꯨꯝꯗ ꯑꯗꯨꯝ ꯇꯨꯝꯂꯒꯀꯣ
ꯑꯣ ꯑꯗꯨ ꯐꯩꯌꯦ ꯃꯌꯥꯝꯒ ꯇꯧꯔꯒ ꯌꯦꯡꯃꯤꯟꯅꯕ ꯑꯗꯨꯒꯨꯝꯕ ꯑꯣꯏꯔꯗꯤ ꯑꯃꯨꯛ
ꯑꯁ ꯅꯨꯡꯉꯥꯏꯌꯦ ꯁꯤꯡꯖꯨ ꯆꯥꯔꯒ
ꯑꯗꯨꯅꯦ ꯍꯥꯏꯗꯤ ꯕꯤꯠꯇꯣ ꯃꯌꯥꯝꯗꯣ ꯄꯨꯂꯞ ꯇꯧꯔ ꯑꯣꯏꯔꯗꯤ ꯑꯃꯨꯛ ꯁꯨꯕꯤꯠ ꯂꯩꯗꯧꯕ ꯑꯩꯈꯣꯏꯗꯤ ꯁ꯭ꯋꯥꯏꯗꯗꯤ ꯍꯣꯏ ꯐꯥꯏꯅꯦꯜꯗꯕꯨꯗꯤ ꯇꯧꯔꯛꯀꯅꯤ ꯑꯗꯨ ꯅꯠꯇꯕ ꯑꯇꯩꯗꯗꯤ ꯑꯗꯨꯝ ꯃꯥ ꯑꯃ ꯊꯣꯛꯄ ꯃꯥꯏ ꯐꯨꯔ ꯀꯟꯅꯅꯤ ꯈꯪꯅꯤ ꯃꯃꯥꯡ ꯊꯣꯛꯄ ꯌꯦꯡꯅꯕꯅꯤꯅ ꯑꯗꯨꯝ ꯇꯟꯕꯗꯣ ꯑꯗꯨ
ꯎꯝ ꯑꯩꯁꯨꯀꯣ ꯑꯩꯅ ꯁꯞꯄꯣꯔꯠ ꯇꯧꯗ꯭ꯔꯗꯤ ꯑꯩꯅ ꯑꯩꯅ ꯁꯞꯄꯣꯔꯠ ꯇꯧꯕ ꯊꯣꯛꯇ꯭ꯔꯗꯤ ꯌꯦꯡꯗꯦ
ꯑꯣ ꯑꯗꯨꯗꯤ ꯀꯩꯀꯩ ꯑꯥꯔꯖꯦꯟꯇꯤꯅꯥꯒ
ꯑꯥꯔꯖꯦꯟꯇꯤꯅꯥꯒꯤꯁꯨ ꯌꯦꯡꯉꯦ ꯍꯣꯏ ꯑꯗꯨꯗꯣ ꯅꯍꯥꯟ ꯄꯣꯔꯇꯨꯒꯜꯒꯤꯗꯣ ꯌꯦꯡꯉꯦꯕꯀꯣ
ꯑꯥ
ꯑꯗꯨ ꯅꯨꯃꯤꯠꯇꯨ ꯏꯃꯥꯈꯣꯏꯁꯨ ꯂꯩꯇꯕ ꯑꯩꯈꯣꯏ ꯇꯇꯤꯗꯣ ꯌꯦꯡꯕ ꯂꯥꯛꯄ
ꯑꯣ
ꯑꯗꯨꯒꯤ ꯃꯥ ꯃꯊꯟꯟꯅ ꯌꯦꯡꯕꯗ ꯅꯨꯡꯉꯥꯏꯇꯕꯒꯤ ꯑꯩꯁꯨ ꯌꯦꯡꯕ ꯌꯥꯎꯈ꯭ꯔꯦꯕ
ꯑꯣ
ꯑꯗꯨ ꯑꯗꯨ ꯅꯨꯃꯤꯠꯇꯗꯤ ꯁꯨꯡꯂꯧ ꯅꯨꯡꯉꯥꯏꯇꯦꯀꯣ ꯍꯩꯇꯦꯀꯣ
ꯍꯥꯏꯗꯤ ꯑꯣꯄꯨꯅꯦꯟꯟꯗ꯭ꯔꯣ ꯄꯣꯔꯇꯨꯒꯜꯂꯣ
ꯍꯣꯏ ꯑꯣꯄꯣꯅꯦꯟꯗꯣ ꯍꯥꯏꯇꯦꯕ
ꯎꯝ ꯌꯥ ꯑꯗꯨꯅꯕꯨ ꯒꯣꯜꯗ ꯌꯥꯝ ꯆꯜꯂꯤꯅꯦ ꯍꯥꯏꯗꯤ ꯇꯤꯝ ꯃꯦꯁꯤꯁꯦ ꯁ ꯑꯩꯅ ꯁꯨꯝ ꯅꯅꯥꯗꯣ ꯁꯞꯄꯣꯔꯠ ꯇꯧꯖ ꯌꯥꯅꯦꯕ ꯍꯧꯖꯤꯛꯁꯦ ꯅꯣꯛ ꯑꯥꯎꯠ ꯔꯥꯎꯟꯗꯁꯨ ꯑꯗꯨꯝ ꯀꯝꯄꯜꯁꯔꯤ ꯐꯣꯇꯨꯒꯣꯜꯁꯦ ꯑꯩꯗꯤ ꯂꯩꯍꯧꯗꯦ ꯇꯧꯗꯧ ꯃꯥꯜꯂꯦꯕ ꯍꯥꯏꯗꯤ ꯀꯩꯒꯤꯅꯣꯗ ꯇꯤꯃꯦꯁꯤꯁꯨ ꯌꯥꯝ ꯋꯥꯠꯂꯦꯕ ꯎꯝ ꯑꯥꯔꯖꯦꯟꯇꯤꯅꯥ ꯍꯣꯏꯗꯤ ꯃꯦꯁꯤ ꯍꯣꯏꯗꯤ ꯍꯥꯏꯗꯤ ꯃꯌꯥꯝꯅꯁꯨ ꯃꯦꯁꯤꯗ ꯁꯞꯄꯣꯔꯠ ꯇꯧꯋꯤ ꯑꯗꯨ ꯃꯊꯛꯇ ꯃꯣꯏꯗꯤ ꯇꯤꯝ ꯑꯁꯤꯁꯨ ꯌꯥꯝ ꯐꯖꯩꯑꯕ
ꯍꯣꯏ ꯑꯗꯣ ꯍꯧꯖꯤꯛ ꯃꯤ ꯂꯣꯏꯅꯃꯛ ꯑꯗꯨꯃꯥꯏꯅ ꯍꯥꯏꯅꯈ꯭ꯔꯦ ꯔꯣꯅꯥꯜꯗꯨꯣꯒꯤ ꯐꯦꯟꯁꯤꯡꯁꯨ
ꯑꯗ ꯌꯥꯗꯦꯕ ꯅꯍꯥꯟꯒꯤꯗꯨꯁꯨ ꯇꯤꯝ ꯀꯟꯇ꯭ꯔꯤꯗꯣ ꯍꯩꯇꯕꯩ ꯇꯧꯕꯩ ꯋꯥꯅꯤ ꯀꯩꯁꯨ ꯌꯦꯡꯕꯗ ꯑꯗꯨꯐꯥꯎꯗ ꯃꯃꯥꯡꯒꯤ ꯑꯍꯥꯟꯕ ꯄ꯭ꯂꯦꯗꯨꯗꯤ ꯌꯦꯡꯉ ꯔꯣꯅꯥꯜꯗꯣꯗꯥꯎ ꯕꯣꯏꯕꯗ ꯄꯤꯕꯤ ꯄꯣꯠꯇꯦꯕ ꯀꯝꯄ꯭ꯂꯦꯟ ꯇꯧꯕꯗ
ꯍꯣꯏ ꯑꯗꯨ ꯅꯨꯃꯤꯠꯇ ꯁꯨꯄꯤ ꯄꯤꯗꯦꯀꯣ
ꯍꯣꯏ ꯑꯁ ꯑꯍꯥꯝꯕꯩꯗꯨꯗꯤ ꯂꯣꯏꯔꯦ
ꯑꯗꯣ ꯃꯦꯁꯤꯈꯣꯏꯅ ꯑꯃꯨꯛꯀ ꯌꯥꯝ ꯔꯦꯁꯄꯦꯛ ꯇꯧꯕꯤꯕ
ꯇꯧꯋꯦ ꯇꯧꯋꯦ ꯉꯁꯤꯒꯤꯗꯤ ꯃꯉꯨ ꯉꯥꯛꯇꯅꯤ ꯄꯤꯗꯣ ꯃꯌꯥꯝꯅ ꯍꯥꯏꯗꯤ ꯑꯔꯣꯏꯕꯅꯤꯅ ꯆꯟꯖꯁꯦ ꯁꯅꯣꯅ ꯑꯣꯏꯅ ꯁꯞꯄꯣꯔꯠ ꯇꯧꯁꯜꯜꯂꯤꯦꯕ
ꯑꯣꯏ ꯃꯥꯗꯤ ꯆꯦꯟꯁꯨ ꯆꯦꯟꯗ꯭ꯔꯁꯨ ꯕꯣꯜ ꯄꯤꯕ ꯀꯥꯟꯗ ꯑꯗꯨꯝ ꯆꯪꯍꯟꯕꯗꯣ
ꯆꯪꯉꯦ ꯔꯣꯅꯥꯜꯗꯣꯒꯤꯗꯨꯗꯤ ꯑꯃ ꯑꯅꯤ ꯄꯤꯔꯛꯄꯗꯗꯤ ꯃꯥꯁꯨ ꯈꯪꯕꯩ ꯂꯥꯛꯄ ꯑꯩꯈꯣꯏ ꯃꯌꯥꯝꯅ ꯍ ꯂꯥꯎ ꯑꯗꯨꯝ ꯆꯟꯈꯤꯗ꯭ꯔꯦꯗꯅ ꯑꯗꯨꯖꯅ ꯑꯁ ꯂꯩꯍꯧꯔꯅꯤꯗ ꯀꯥꯏ ꯌꯦꯉ ꯍꯟꯗꯛꯀꯤ ꯄꯥꯟꯅꯗꯣꯏꯗꯨꯗꯤ ꯏꯁꯄꯦꯟꯒ ꯐ꯭ꯔꯥꯟꯁꯀꯅꯤ ꯄꯣꯔꯇꯨꯒꯜꯒ ꯄꯥꯟꯅꯗꯣꯏꯁꯦ ꯑꯗꯨꯗꯤ ꯋꯥ ꯑꯅꯕ
ꯑꯣ ꯃꯊꯪꯗ ꯁꯥꯟꯅꯕꯗꯣ
ꯑꯧ ꯃꯊꯪ ꯃꯣꯏꯒꯤ ꯃꯦꯠꯆ ꯂꯩꯕꯗꯣ ꯍꯧꯖꯤꯛ ꯑꯥꯔꯖꯦꯟꯇꯤꯅꯥꯅ ꯑꯥꯔꯖꯦꯟꯇꯤꯅꯥꯒꯤꯗꯤ ꯑꯃꯨꯛ ꯑꯔꯨꯕ ꯂꯣꯏꯔꯦ ꯈꯤꯕ ꯍꯥꯏꯗꯔꯣ ꯃꯣꯏꯒꯤꯗꯤ ꯇꯤꯝꯁꯦ ꯑꯔꯨꯕ ꯂꯩꯇ꯭ꯔꯦꯕ ꯍꯥꯏꯗꯤ ꯄꯥꯟꯅꯗꯣꯏꯁꯦ ꯑꯅꯤ ꯇꯤꯅꯥ ꯄꯥꯟꯅꯗꯣꯏꯁꯤꯅ ꯀꯦ ꯕꯔꯗꯦꯗꯨꯅꯦ ꯏꯖꯤꯞꯅꯦ ꯀꯂꯝꯕꯤꯌꯥꯅꯦ ꯑꯗꯨꯗꯤ ꯀꯩꯁꯨ ꯌꯥꯝ ꯍꯦꯟꯅ ꯑꯔꯖꯦꯟꯇꯤꯅꯥ ꯑꯗꯨ ꯉꯝꯅꯦꯕ ꯑꯗꯨꯒ ꯄꯣꯔꯇꯨꯒꯜꯅ ꯊꯦꯡꯅꯗꯣꯏꯁꯤꯗꯤ ꯀꯩꯅꯣꯅꯦ ꯏꯪꯂꯟꯅꯦ ꯏꯁꯄꯦꯟꯅꯦ ꯐ꯭ꯔꯦꯟꯁꯅꯦ ꯑꯗꯣ ꯏꯁꯄꯦꯟꯒ ꯐ꯭ꯔꯦꯟꯁꯀꯁꯦ
ꯍꯟꯗꯛ ꯁꯥꯟꯅꯕꯗꯣ ꯀꯅꯥꯒꯔꯥ ꯗꯦꯠ ꯇ꯭ꯋꯦꯟꯇꯤ ꯑꯩꯠꯇ ꯁꯥꯟꯟꯅꯅꯉꯥꯏꯗꯣ
ꯗꯦ ꯇ꯭ꯋꯦꯟꯇ ꯑꯩꯠꯇ ꯁꯥꯟꯅꯕꯗꯣ
ꯀꯅꯥꯔ ꯎꯝ
ꯑꯗꯨꯗꯣ ꯀꯅꯥꯒꯅꯣꯅꯤ ꯀꯂꯝ ꯕꯤꯌꯥꯒꯔꯣ ꯅꯠꯇ꯭ꯔꯒ ꯃꯤꯤꯡꯖꯦꯟꯒꯔꯣ ꯑꯃꯗꯤ ꯑꯣꯏꯗ꯭ꯔꯤꯕꯅꯤꯅꯦ
ꯍꯩꯕ꯭ꯔꯥ ꯃꯣꯏꯁꯨ
ꯑꯗꯨꯝ ꯍꯩ ꯑꯗꯨꯝ ꯍꯩꯗ
ꯅꯍꯥꯟ ꯁꯤꯅꯕ ꯍꯦꯟꯅꯗꯤ ꯍꯥꯏꯕ꯭ꯔꯥ
ꯅꯍꯥꯟꯒꯤ ꯇꯤꯝ ꯅꯍꯥꯟꯒꯤ ꯇꯤꯝꯗꯨꯗꯤ ꯑꯣꯄꯨꯅꯤꯗꯔꯤ ꯃꯃꯤ ꯇꯗꯦꯗ ꯑꯗꯨꯅ ꯀꯩꯁꯨ ꯐꯍꯟꯗꯧ ꯃꯥ ꯀꯂꯝꯕꯤꯌꯥ ꯍꯥꯏꯒꯅꯦꯕ ꯗꯦꯠ ꯇ꯭ꯋꯦꯟꯇꯤ ꯑꯩꯠꯇ ꯂꯩꯁꯤꯅ
ꯑꯗꯣ ꯅꯪ ꯔꯣꯅꯥꯜꯗꯣ ꯂꯩꯍꯧꯔꯗꯤ ꯀꯅꯥ ꯁꯞꯄꯣꯔꯠ ꯇꯧꯒꯅꯤ
ꯗꯣꯁ ꯂꯩꯍꯧꯔꯒꯗꯤ ꯅꯦꯃꯥꯔꯗ ꯑꯃꯨꯛ ꯇꯧꯔꯅꯤ ꯑꯗꯨꯒ ꯃꯦꯁꯤꯗ ꯑꯃꯨꯛ
ꯪ ꯅ ꯅꯪ ꯅ ꯉꯕꯗꯦ ꯇꯥꯕ ꯌꯥꯝ ꯅꯨꯡꯉꯥꯏꯌꯦ
ꯑꯣ ꯊꯦꯡꯀ꯭ꯌꯨ ꯑꯩꯁꯨ ꯋꯥ ꯑꯉꯥꯡꯕꯗꯤ ꯍꯩꯇꯦꯗ ꯀꯩꯁꯨ ꯄꯨꯛ ꯌꯥꯝ ꯉꯥꯡꯕꯩ ꯋꯥꯅꯦꯕ ꯀꯩꯁꯨ ꯍꯩꯇꯅꯤ ꯑꯗꯣ ꯑꯁ ꯈꯪꯗꯦꯕꯨ ꯄ꯭ꯂꯦꯖꯦ ꯑꯁꯤꯁꯦꯡꯕꯗꯤ ꯃꯦꯁꯤꯁꯨ ꯍꯥꯟꯅ ꯄꯥꯝꯖꯔꯝꯕꯅꯦꯕ ꯑꯗꯨꯗ
ꯐꯦꯟ ꯃꯌꯥꯝꯁꯤꯅ ꯇꯣꯛꯁꯤꯛ ꯑꯣꯏꯍꯟꯕ ꯍꯥꯏꯇꯥꯔꯦ ꯏꯅꯦ ꯍꯥꯏꯗꯤ ꯐꯦꯁꯕꯨꯛ ꯐꯦꯁꯕꯨꯛꯇꯁꯨ ꯃꯉꯥꯏꯔꯦ
ꯃꯦꯁꯤꯒꯤ ꯐꯦꯟꯗꯣꯝꯄꯥꯛꯥꯛ ꯇꯧꯗꯦ ꯔꯣꯅꯥꯜꯗꯣꯒꯤ ꯐꯦꯟꯅꯦ
ꯁ ꯀꯟ ꯀꯅꯦꯦ
ꯅꯠꯇ ꯑꯣ ꯑꯗꯣ ꯃꯦꯁꯤꯁꯤꯀꯣ ꯑꯗꯨꯝ ꯗꯥꯎꯁꯨ ꯂꯩꯌꯦ ꯃꯥꯗꯤ
ꯍꯥꯏꯗꯤ ꯃꯥꯗꯤ ꯍꯩꯁꯨ ꯍꯩꯗꯅ
ꯍꯣꯏ ꯍꯩꯁꯨ ꯍꯩꯌꯦ ꯇꯥꯎꯁꯨ ꯂꯩꯦ ꯑꯗꯨꯒ ꯃꯤꯅ ꯅꯨꯡꯁꯤꯅꯉꯥꯏꯁꯨ ꯌꯥꯝ ꯇꯧꯕꯗꯨ ꯑꯗꯨꯃꯥꯏꯅ ꯇꯧꯋꯦꯕ ꯑꯗ ꯔꯣꯅꯥꯜꯗꯣꯗꯤ ꯈꯔ ꯀꯥꯇ꯭ꯔꯥ
ꯑꯧ ꯈꯔ ꯀꯥꯛꯑꯦ ꯃꯥꯏꯗꯤ ꯀꯥꯁꯤꯜꯂꯒꯅ ꯑꯗꯨꯝ ꯀꯥꯞꯁꯤꯟꯕꯤꯌꯦ ꯈꯔ ꯑꯦꯇꯤꯇ꯭ꯌꯨꯠ ꯈꯔ ꯋꯥꯡꯉꯦ ꯍꯥꯏꯇꯥꯔꯦꯅꯦ
ꯅꯪꯒꯣꯗꯦ ꯆ ꯃꯗꯣꯏ ꯃꯅꯦ ꯁꯣꯒ ꯇ ꯍꯣ ꯁꯥꯥꯏꯦ
ꯑ
ꯑꯗꯨꯗ ꯃꯥꯅ ꯃꯥꯅꯦ ꯆꯉ ꯅꯠꯇꯦ ꯃꯥꯅꯦ ꯆꯉ ꯑꯗꯨ ꯌꯥꯝ ꯂꯥꯏꯌꯦꯕ ꯑꯗꯨꯗ ꯐꯥꯎꯕ ꯆꯟꯍꯟꯗ꯭ꯔꯗꯤ ꯃꯥꯗꯤ
ꯍꯣꯏ ꯃꯥꯅꯦ ꯑꯗꯨꯅ ꯁꯪꯗꯦ ꯔꯣꯅꯥꯜꯗꯣꯒꯤ ꯐꯦꯟꯅꯁꯨ ꯑꯗꯨ ꯃꯦꯁꯤꯁꯤꯗꯩ ꯃꯦꯁꯤꯒꯤ ꯐꯦꯟꯅꯁꯨ ꯔꯣꯅꯥꯜꯗꯣ ꯁꯤꯗꯩ ꯐꯦꯁꯕꯨꯛꯁꯤꯗ ꯑꯅꯤꯁꯦ ꯈꯨꯠꯅꯕꯁꯨ ꯍꯣꯠꯅ ꯃꯕꯥꯅꯤꯅꯗꯤ ꯈꯟ ꯈꯟꯅꯗꯦ ꯑꯗꯨꯅ ꯐꯦꯟ ꯌꯥꯝꯌꯥꯝꯁꯨ ꯅꯣꯏꯅ ꯄꯥꯏꯈꯠꯅ ꯂꯩꯔꯤ
ꯑꯍꯣꯏ ꯔꯣꯅꯥꯜꯗꯣ ꯈꯣꯏꯅꯁꯨ ꯃꯦꯁꯤꯒꯤ ꯌꯥꯝ ꯅꯧꯊꯤꯕꯅꯦ ꯑꯗꯨ ꯌꯦꯡꯕ ꯀꯥꯟꯗꯀꯣ ꯌꯥꯝ ꯅꯧꯅꯤꯡꯕꯅꯦ ꯑꯗꯨ
ꯑꯁꯨꯅꯤ ꯁꯟꯅ ꯑꯗꯨꯗ
ꯔꯣꯅꯥꯜꯗꯣꯒꯤ ꯔꯣꯅꯥꯜꯗꯣꯒꯤ ꯑꯃ ꯂꯩꯌꯦꯕꯀꯣ ꯅꯪ ꯌꯦꯡꯈ꯭ꯔꯕ꯭ꯔꯥ
ꯀꯔꯝꯕ
ꯆꯥꯎꯗꯤ ꯆꯥꯎꯅꯨ ꯑ ꯏꯟꯁꯇꯥꯒ꯭ꯔꯥꯝꯗꯀꯣ ꯎꯝ ꯃꯥ ꯅꯨꯄꯥꯍꯣꯏ ꯃꯣꯏ ꯄꯣꯔꯇꯨꯒꯥꯜꯒꯤ ꯅꯨꯄꯥ ꯑꯃꯅ ꯕꯣꯜ ꯀꯥꯎꯕꯅꯦꯕꯀꯣ ꯑꯗꯨꯗ ꯆꯪꯕꯅꯦꯕ ꯃꯥꯗꯣ ꯁꯨꯃꯥꯏꯅ ꯍꯦꯠ ꯇꯧꯕꯅꯦꯕ
ꯑꯥ
ꯑꯗꯣ ꯃꯀꯣꯛꯇ ꯄꯗ꯭ꯔ ꯑꯁꯤ ꯑꯁꯦꯡꯕꯒꯤꯅꯤ ꯁꯤꯗꯤ
ꯑꯣ
ꯍ ꯃꯀꯣꯛꯇ ꯄꯥꯟꯈ꯭ꯔꯕꯅꯦꯕ ꯃꯀꯣꯛꯇ ꯄꯥꯟꯗꯦꯕꯀꯣ ꯃꯥꯅ ꯁꯨꯝ ꯀꯥꯎꯕ ꯀꯥꯟꯗ
ꯑꯥ
ꯑꯗꯣ ꯃꯥꯗꯣ ꯎ ꯒꯣꯜ ꯃꯅꯥꯛꯇ ꯂꯦꯞꯂ ꯂꯩꯕꯅꯦꯕ ꯑꯗ ꯁꯨꯃꯥꯏꯅ ꯣ ꯍꯦꯛꯇꯁ ꯃꯥ ꯇꯧꯕ ꯀꯥꯟꯗ ꯄꯥꯟꯗꯕ ꯑꯗꯨ ꯃꯣꯏ ꯄꯥꯔꯇꯤ ꯑꯗꯨ ꯅꯨꯄꯥ ꯑꯃꯅ ꯃꯃꯤꯡ ꯈꯪꯗꯦ ꯑꯗꯨ ꯀꯥꯎꯔꯛꯄ ꯀꯥꯟꯗꯤ ꯆꯪꯈ꯭ꯔꯦꯕ ꯃꯀꯣꯛꯇ ꯄꯥꯟꯗꯦꯕ
ꯑꯣ
ꯄꯥꯟꯗꯦꯕ ꯃꯀꯣꯛꯇ ꯈꯪꯕ꯭ꯔꯥ
ꯑꯥ
ꯑꯗꯨꯒ ꯃꯥꯗꯤ ꯃꯥꯅ ꯆꯪꯍꯟꯈ꯭ꯔꯦ ꯍꯥꯏꯅꯀꯣ
ꯑꯣ
ꯑ